ꯑꯣ
ꯍꯥꯏꯔꯛꯑꯣ ꯍꯥꯏꯔꯛꯑꯣ ꯅꯪꯒꯤ ꯍꯧꯖꯤꯛꯀꯤ ꯑꯦꯁꯥꯏꯟꯃꯦꯟꯒꯤꯁꯦ ꯋꯥꯔꯤ ꯁꯥꯟꯅꯁꯤ
ꯑꯗꯨꯅꯤꯅꯦ ꯑꯗꯨꯒ ꯑꯃ ꯑꯩꯈꯕꯥꯅꯤꯅ ꯅꯍꯥꯟꯕꯨꯨꯛ ꯆꯠꯂꯨꯕꯗ ꯃꯥꯅ ꯑꯁꯤꯗ ꯆꯠꯂꯒ ꯑꯣꯖꯥ ꯑꯃꯗꯒꯤ ꯀꯩꯔꯨꯝꯕ ꯂꯧꯔꯛꯑꯣ ꯍꯥꯏꯕ ꯃꯃꯤꯡꯗꯨꯁꯨ ꯀꯥꯎꯊꯣꯛꯈ꯭ꯔꯕꯩ
ꯍꯥꯏꯌꯣ
ꯑꯗꯨꯗꯤ ꯂꯧꯔꯛꯑꯣ ꯍꯥꯏꯕ ꯃꯃꯤꯡꯗꯨꯁꯨ ꯀꯥꯎꯊꯣꯛꯈ꯭ꯔꯦ ꯑꯗꯣ ꯅꯨꯄꯤ ꯑꯃꯗꯨꯅ ꯚꯥꯏ ꯅꯪ ꯀꯃꯥꯏꯅ ꯇꯧꯗꯣꯏꯅꯣ ꯍꯟꯗꯛ ꯊꯥꯕꯗꯨꯗꯤꯁ ꯃꯐꯝꯗꯣ ꯍꯥꯏꯅꯔꯒꯦ ꯊꯥꯃꯤꯟꯅꯁꯤꯀꯣꯒ ꯇꯧꯔꯛꯄꯅꯦ
ꯎꯝ ꯑꯗꯣ ꯍꯟꯗꯛ ꯈꯟꯕꯁꯦ ꯀꯃꯥꯏꯅ ꯇꯧꯔ ꯈꯟꯗꯣꯏꯅꯣ ꯍꯥꯏꯕ
ꯇꯥ ꯊꯟꯥꯟꯕꯁꯦꯛ ꯑ ꯃꯣꯏꯔꯥꯡꯅ ꯇꯥꯕ
ꯃꯣꯏꯔꯥꯡ ꯑꯗꯨꯝ ꯈꯟꯖꯩꯔꯛꯦ
ꯑꯗꯨ ꯑꯩ ꯑꯗꯨꯅ ꯐꯗꯧꯗꯤ ꯃꯥꯜꯂꯦ
ꯑꯩꯁꯨ ꯑꯗꯨꯃꯥꯏꯅ ꯐꯗꯧ ꯃꯥ ꯑꯗꯣ ꯑꯩꯅ ꯑꯩ ꯑꯉꯥꯡ ꯇꯨꯏꯁꯟ ꯑꯃ ꯊꯥꯔꯛꯏꯅꯦ ꯑꯃꯨꯛ
ꯍꯣꯏ ꯑꯗꯨꯕꯨꯗꯤ ꯑꯗꯨ ꯑꯩꯅ ꯈꯜꯂꯤꯁꯦ ꯑꯥꯗ ꯇꯧꯔꯒꯅꯦ ꯑꯃꯨꯛꯇꯪꯅ ꯄꯨꯜꯂꯞ ꯂꯣꯏꯊꯣꯛꯄ ꯑꯃ ꯁꯥꯏꯗ ꯊꯥꯔꯒꯅ ꯁꯤꯕꯤꯇꯥꯔ ꯑꯃꯃꯝꯈꯛ ꯃꯇꯝ ꯇ ꯊꯥꯕ ꯑꯃ
ꯎꯝ ꯑꯗ ꯑꯩꯅ ꯈꯜꯂꯤꯁꯦ
ꯇ ꯑꯅꯤ ꯁꯕꯖꯦꯛ ꯅꯤꯄꯥꯥꯟꯅ ꯄꯟꯒ ꯄꯥꯔꯛꯄꯗꯣ ꯑꯩ ꯉꯝꯃꯣꯏ ꯍꯥꯏꯕ ꯇꯁꯦꯡꯅ
ꯍꯣꯏ ꯑꯗꯨꯅꯦ ꯑꯩꯅ ꯈꯜꯂꯤꯁꯦ ꯍꯥꯏꯗꯤ ꯑꯩꯈꯣꯏꯒꯤꯗꯣ ꯗꯤꯁꯦꯝꯕꯔꯗ ꯅꯠꯇ꯭ꯔꯣ ꯄꯩꯈꯥ ꯗꯤꯁꯦꯝꯕꯔꯒꯤ ꯗꯦꯠ ꯀꯌꯥꯗꯪꯅ ꯍꯧꯅꯕꯗꯣ ꯄꯩꯈꯥꯁꯦ
ꯗꯤꯁꯦꯝꯕꯔꯗꯗꯤ ꯍꯧꯅꯕ
ꯑꯗꯨ ꯗꯤꯁꯦꯝꯕꯔꯗꯩ ꯍꯧꯕꯅꯦꯕꯀꯣ ꯑꯩꯅ ꯈꯜꯂꯤꯁꯦ
ꯑꯉꯥꯡ ꯄꯩꯈꯥꯒꯕꯨꯨꯛ ꯇꯥꯔꯗꯤ ꯁꯤꯅꯦꯕ
ꯇꯥꯗꯤ ꯇꯥꯅꯤꯕ ꯑꯩ ꯈꯪꯉꯦꯕꯀꯣ
ꯗꯤꯁꯦꯝꯕꯔꯗꯤ ꯐꯥꯏꯅꯦꯜ ꯇꯥꯒꯜꯂꯤꯗꯅ
ꯐꯥꯏꯅꯦꯜ ꯇꯥꯒꯜꯂꯦꯕ ꯑꯗꯣ ꯗꯤꯁꯦꯝꯕꯔꯁꯦ ꯑꯩꯅ ꯈꯜꯂꯤꯁꯦ ꯀꯩꯒꯨꯝꯕ ꯑꯩꯅ ꯑꯉꯥꯡ ꯄꯩꯈꯥꯒꯤꯁ ꯍꯥꯟꯅꯗꯤ ꯌꯦꯡ ꯃꯣꯏ ꯇꯥꯏꯝ ꯇꯦꯕꯜꯗ ꯍꯥꯟꯅꯗꯤ ꯂꯣꯏ ꯄꯤꯊꯣꯛꯅꯔꯛꯀꯅꯤꯗꯅ ꯑꯗꯨ ꯌꯦꯡꯊꯣꯛꯑꯒ ꯀꯩꯒꯨꯝꯕ ꯎꯝ ꯍꯥꯏꯗꯤ ꯍꯪꯒꯠ ꯍꯟꯗꯥꯁꯦ ꯑꯩꯅ ꯑꯩ ꯅꯨꯡꯊꯤꯟꯕꯨꯗꯤ ꯇꯥꯔꯅꯤ ꯑꯦ ꯊꯦꯡꯅ ꯊꯦꯡꯅ ꯍꯥꯏꯗꯤ ꯌꯨꯝꯗ ꯍꯜꯂꯛꯄꯗꯗꯤ ꯄꯨꯡ ꯇꯔꯨꯛ
ꯇ
ꯇꯔꯦꯠ ꯇꯔꯦꯠ ꯁ꯭ꯋꯥꯗꯤ ꯑꯗꯨꯝ ꯇꯥꯔꯅꯤꯕ
ꯑꯥ ꯇꯥꯔꯦ
ꯑꯗꯨꯅ ꯑꯩꯅ ꯈꯜꯂꯤꯁꯦ ꯑꯣ ꯊꯦꯡꯉꯁꯨ ꯊꯦꯡꯅ ꯑꯗꯨꯝ ꯑꯌꯨꯛꯁꯦ ꯑꯩꯁꯨ ꯄꯩꯈꯥꯅꯦ ꯍꯥꯏꯔꯒ ꯑꯗꯨꯝ ꯊꯦꯡꯅ ꯑꯗꯨꯝ ꯀꯩꯅꯣ ꯇꯧꯕ ꯑꯃ ꯑꯩꯅ ꯈꯜꯂꯤꯁꯦ
ꯎꯝ
ꯍꯜꯂꯛ ꯍꯥꯏꯗꯤ ꯑꯥꯗꯅꯦ ꯃꯣꯏꯒꯤ ꯇꯥꯏꯃꯤꯡꯗꯨꯕꯨ ꯌꯦꯡꯉꯒ ꯑꯩ ꯀꯩꯒꯨꯝꯕ ꯑꯩꯒꯤ ꯁꯞꯖꯦꯛ ꯑꯍꯥꯟꯕ ꯊꯣꯛꯄꯗꯣ ꯑꯗꯨꯐꯥꯎꯗꯤ ꯑꯩꯁꯦ ꯂꯩ ꯑꯥꯗ ꯍꯥꯏꯗꯤ ꯑꯩꯅ ꯃꯣꯏ ꯑꯦꯛꯖꯥꯝ ꯂꯣꯏꯔꯒ ꯑꯩꯅ ꯇꯥꯔꯛꯄ ꯑꯣꯏꯇꯥꯥꯔꯗꯤ ꯑꯩ ꯑꯗꯨꯝ ꯂꯩꯅꯦꯕ ꯃꯣꯏꯔꯥꯡꯗ ꯑꯗꯨꯝ ꯂꯩꯔꯛꯑꯣꯁꯦꯕ
ꯑꯥ ꯑꯥ
ꯑꯗꯨꯒ ꯀꯩꯒꯨꯝꯕ ꯅꯣꯏꯅ ꯍꯥꯟꯅ ꯇꯥꯔꯦ ꯑꯗꯨ ꯅꯠꯇ꯭ꯔꯒ ꯃꯣꯏ ꯑꯩꯒꯤ ꯑꯦꯛꯖꯥꯝ ꯑꯃ ꯑꯗꯨꯒꯤ ꯃꯅꯨꯡꯗ ꯑꯃ ꯃꯣꯏ ꯑꯦꯛꯖꯥꯝ ꯃꯅꯨꯡꯗ ꯑꯩꯒꯤ ꯁꯞꯖꯦꯛ ꯑꯃꯇꯪ ꯇꯥꯔꯦ ꯈꯜꯂꯣꯕ ꯑꯗꯨꯗꯤ ꯑꯩ ꯁꯞꯖꯦꯛꯁꯦ ꯁꯦ ꯍꯥꯏꯗꯤ ꯍꯥꯟꯅ ꯂꯩꯇ꯭ꯔꯤꯀꯥꯟꯗ ꯀꯩꯅꯣ ꯇꯧꯕ ꯑꯣꯏꯔꯗꯤ ꯑꯗꯣ ꯅꯣꯏꯁꯦ ꯑꯗꯨꯝ ꯍꯧꯕꯗꯒꯤ ꯂꯩꯕ ꯑꯣꯏꯗ ꯑꯗꯨꯝ ꯑ ꯑꯁ ꯈꯟꯗꯤ ꯈꯟꯅꯔꯁꯤꯦ ꯂꯣꯏꯔꯗ ꯑꯩ ꯍꯧꯖꯤꯛ ꯑꯩ ꯍꯥꯏꯕ ꯍꯩꯇ꯭ꯔꯦ
ꯍꯣꯏ
ꯑꯩ ꯍꯥꯏꯕ ꯍꯩꯇ꯭ꯔꯦ ꯁꯕ ꯑꯗꯣ ꯑꯩ ꯌꯨꯝ ꯃꯣꯏꯔꯥꯡꯗꯗꯤ ꯇꯥꯗꯤ ꯇꯥꯗꯧ ꯃꯥꯜꯗꯣ ꯃꯣꯏꯒꯤ ꯑꯉꯥꯡꯒꯤ ꯄꯩꯈꯥꯒꯤ ꯇꯥꯏꯝ ꯇꯦꯕꯜꯗꯣ ꯍꯥꯟꯅꯗꯤ ꯐꯖꯅꯤ ꯌꯦꯡꯗ꯭ꯔꯗꯤ ꯌꯥꯔꯣꯏ ꯍꯥꯏꯗꯤ ꯁꯕꯖꯦꯛ ꯅꯍꯥꯟꯃꯨꯛꯁꯨ ꯎꯝ ꯗꯤꯁꯦꯝꯕꯔ ꯊꯥꯔꯇꯤꯟ ꯁ꯭ꯋꯥꯏꯗꯗꯤ ꯂꯣꯏꯅꯒꯤꯒꯨꯝꯗꯤ ꯇꯧꯈꯤꯕꯅꯦꯕ
ꯑ ꯑꯗꯥꯏꯗꯨꯗꯤ ꯄꯩꯈꯥ ꯃꯌꯥꯒꯤ ꯀꯟꯅ ꯇꯧꯔꯛꯄ ꯃꯇꯥꯡꯅꯤꯗꯅ
ꯑꯗꯨꯅ ꯍꯥꯏꯁꯦ ꯑꯗꯨꯅ ꯑꯩ ꯑꯗꯨꯏꯅꯦ ꯑꯩꯅ ꯈꯜꯂꯤꯁꯦ
ꯎꯝ ꯍꯣꯏꯁꯦ ꯁ꯭ꯋꯥꯏꯗ ꯇꯞ ꯇꯞꯅ ꯊꯥꯕ꯭ꯔꯥ ꯌꯦꯡꯉꯨꯔ ꯂꯣꯏꯔꯁꯦ
ꯍꯣꯏ ꯑꯗꯨ ꯁꯥꯏꯦ ꯊꯥꯕ ꯀꯔꯤꯅꯣ ꯁꯥꯏ ꯊꯥꯕꯗꯨꯁꯨ ꯈꯤꯇꯪꯗꯨꯁꯨ ꯀꯣꯝꯊꯣꯛꯇꯦ ꯀꯔꯤꯅꯣ ꯍꯥꯏꯝꯗ
ꯑꯗꯨꯅ ꯍꯥꯏꯁꯦ ꯄꯨꯔꯥ ꯇꯁꯦꯡꯅ ꯃꯣꯏꯅ ꯂꯥꯏꯔꯤꯛ ꯇꯧꯕꯤꯔꯕꯁꯨ ꯃꯉꯥꯏꯔ꯭ꯔꯦ
ꯑꯗꯨꯅꯦ ꯍꯥꯏꯁꯦ ꯑꯗꯨꯅ ꯑꯃꯨꯛ ꯇꯜꯂꯕ ꯍꯥꯏꯗꯤ ꯄꯩꯁꯥꯅꯤꯗꯅꯀꯣ ꯁꯥꯎꯅꯤꯡꯑꯦ ꯍꯥꯏꯕ ꯃꯤꯦꯛꯒꯤꯗꯤ ꯀꯣꯝꯐꯝ ꯊꯣꯛꯇ꯭ꯔ ꯚꯥꯏ
ꯈꯔ ꯇꯧꯔꯤꯁꯁꯨ ꯀꯣ ꯃꯥꯟꯒꯗꯧꯅꯦ ꯃꯣꯏꯗꯨꯗꯤ ꯍꯦꯟꯃꯟꯕ ꯌꯥꯎꯔꯦ ꯀꯣꯠꯂꯦ ꯄꯨꯔꯥ ꯁ꯭ꯀꯨꯜꯒꯤ ꯄꯩꯈꯥ ꯊꯥꯔꯒ ꯆꯞ ꯃꯥꯟꯅꯔꯦ
ꯑꯣꯖꯥ ꯅꯨꯄꯥꯈꯩꯗꯧ ꯑꯃ ꯈ꯭ꯔꯕꯗꯤ ꯅꯨꯄꯤ ꯑꯇꯦꯟꯕ ꯑꯃ ꯌꯥꯎꯕ ꯃꯁ ꯎ
ꯑꯧ ꯑꯧ ꯑꯗꯨꯒꯤꯗꯣ ꯑꯗꯨ ꯑꯣꯖꯥꯗꯨꯣ ꯍꯤꯟꯗꯤ ꯑꯣꯖꯥ ꯑ ꯍꯤꯟꯗꯤ ꯑꯣꯖꯥ ꯄꯛꯇ ꯃꯥꯏ ꯃꯆꯥꯅꯨꯄꯤꯒ ꯈꯠꯅꯔꯒ ꯑꯩꯉꯣꯟꯗ ꯇꯥꯏꯅꯔꯛꯑꯦ ꯏ ꯆꯀ ꯑꯕ ꯅꯕꯦ
ꯏꯁꯣꯛ ꯈꯨꯗꯥꯥꯡꯗꯤꯀꯣ ꯃꯤ ꯑꯍꯟ ꯍꯟꯅꯨꯕꯤꯗꯀꯣ ꯑꯁ ꯑꯍꯟ ꯑꯣꯏꯔꯁꯨ ꯆꯩꯅꯤꯕ ꯑꯗꯨ ꯀꯥꯏꯅꯒ ꯑꯗꯨꯃꯥꯏꯅ ꯍꯥꯏꯥꯏꯕꯅꯦ ꯍꯥꯏꯕ ꯃꯥꯅ
ꯎꯝ ꯍꯥꯏꯕꯅꯦ ꯑꯩꯈꯣꯏ ꯌꯥꯝꯕꯨ ꯁꯤꯠꯇꯕꯩ ꯇꯥꯏꯞ ꯇꯧꯕꯅꯦ ꯍꯥꯏꯕ ꯍꯤꯟꯗꯤꯒꯤ ꯑꯣꯖꯥꯅꯦꯕ
ꯑꯅ ꯑꯁ ꯑꯩꯅ ꯈꯜꯂꯤ ꯑꯁ ꯀꯏ ꯉꯁꯤ ꯅꯨꯄꯤꯁꯤꯁꯨ ꯃꯌꯨꯝꯗ ꯀꯃꯥꯏꯅ ꯂꯩꯔꯝꯣꯏꯖꯥꯅꯣ ꯁꯤ ꯑꯩꯅ ꯈꯜꯂꯤꯁꯦ ꯃꯒꯤ ꯅꯨꯄꯥꯗꯣ ꯁꯨꯃꯥꯏꯅ ꯂꯩꯔꯃꯤꯁꯤꯅꯦꯅ ꯈꯜꯂꯤꯁꯤ
ꯑꯁꯦꯡꯕ ꯀꯩꯅꯣ ꯃꯥꯏꯗꯣ ꯌꯥꯝ ꯊꯤ ꯍꯦꯟꯃꯟꯈ꯭ꯔꯦ ꯍꯥꯏꯕ ꯑꯗꯨꯃꯥꯏꯅ ꯑꯍꯟꯗ ꯀꯥꯟ ꯀꯅꯥ ꯍꯥꯏꯅꯒꯦ ꯑꯣꯞꯄꯦꯗꯣ ꯀꯥꯏꯅꯒ ꯍꯥꯏꯕꯤ ꯌꯥꯕ ꯊꯤꯅꯒ ꯑꯍꯟꯗꯨꯗ ꯅꯨꯡꯉꯥꯏꯇꯕꯅ ꯇꯥꯕ
ꯑꯗꯨ ꯐꯅꯗꯕ ꯃꯥꯜꯂꯦ ꯐꯠꯇꯕꯤ ꯑꯣꯏꯕ ꯌꯥꯅꯗꯕ ꯑꯣꯏꯕ
ꯑꯗꯨ ꯃꯥꯒꯤ ꯃꯆꯥꯒꯤ ꯀꯩꯅꯣ ꯃꯥꯡꯕꯩꯅ ꯍꯥꯏꯗꯥꯏꯅꯦ ꯑꯗꯨꯗ
ꯑꯧ ꯃꯥꯏ ꯃꯆꯥꯒꯤ ꯀꯩꯅꯣ ꯃꯥꯡꯕ ꯁꯥꯔꯇꯤꯐꯤꯀꯦꯠ ꯆꯦ ꯑ ꯆꯥꯡ ꯑꯃ ꯃꯥꯡꯕꯩꯅꯦ ꯍꯥꯏꯕ ꯈꯪꯕ꯭ꯔꯥ
ꯎꯝ ꯑꯗꯨꯒꯤ ꯑꯗꯨꯒꯤ ꯅꯪꯒꯤ ꯇꯧꯕ ꯅꯨꯃꯤꯠꯁꯦ ꯑꯩꯁꯨ ꯇꯥꯏꯗꯅꯀꯣ
ꯑꯥ
ꯅꯪ ꯑꯌꯨꯛꯛꯇꯥꯏ ꯅꯠꯇ꯭ꯔꯥ ꯏꯕꯥꯅꯤ ꯅꯨꯃꯤꯠ ꯑꯃ ꯃꯥꯟꯅꯈꯤꯕ ꯑꯃ ꯌꯥꯎꯕꯗꯣ
ꯑꯥ ꯑꯥ
ꯑꯗꯨ ꯑꯗꯨ ꯅꯨꯃꯤꯠꯇꯔ ꯈꯪꯗꯦ ꯃꯥ ꯑꯩꯅ ꯍꯜꯂꯛꯑꯅꯣꯅ ꯇꯝꯕꯗꯤ ꯏꯁꯧ ꯌꯥꯝ ꯂꯥꯡꯉꯦꯅ ꯑꯃ ꯇꯝꯕꯗꯣ
ꯑ
ꯑꯗꯨ ꯅꯨꯃꯤꯠꯇꯣ ꯑꯣꯏ ꯚꯥꯏ ꯏꯁꯧ ꯈꯨꯂꯥꯡꯁꯦ ꯑꯁ ꯂꯩꯇ꯭ꯔꯦꯀꯣ ꯑꯣ
ꯎꯝ ꯂꯥꯛ ꯑꯗꯨꯅꯦ ꯑꯩꯉꯣꯟꯗꯗꯤ ꯍꯥꯏꯊꯔꯛꯏꯕꯗꯨꯗꯣ
ꯑꯗꯨ ꯀꯩꯅꯣꯅ ꯀꯔꯤ ꯅꯨꯄꯥ ꯑꯃꯅ ꯀꯩꯅꯣ ꯏꯁꯣꯛ ꯈꯨꯂꯥꯡꯁꯤꯗꯤ ꯍꯥꯏꯕ꯭ꯔꯥ ꯃꯅꯤꯡꯗꯒꯤ ꯀꯥꯔꯟꯇꯣ ꯇꯧꯔꯒ ꯑꯃ ꯉꯥꯡꯄ ꯑꯃ ꯌꯥꯎꯔꯤ ꯈꯕ꯭ꯔꯥ
ꯑꯣ
ꯃꯤꯈꯩꯗꯨꯁꯨ ꯎꯄꯥꯏ ꯂꯩꯇꯕꯗꯣ ꯈꯪꯉꯕ ꯑꯦ ꯈꯤꯇꯪ ꯊꯥꯒꯗꯕ ꯅꯠꯇ꯭ꯔꯅꯦ ꯃꯤꯈꯩꯁꯦ ꯎꯄꯥꯏꯁꯨ ꯂꯩ ꯑꯗꯨꯝ ꯐꯝꯃ ꯂꯩꯅꯕꯁꯨ ꯌꯥꯎꯔꯦꯕ ꯈꯪꯕ꯭ꯔꯥ ꯑꯗꯨ ꯃꯤꯗꯣ ꯑꯗꯨꯝ ꯆꯦ ꯄꯨꯔꯛꯒ
ꯁꯨꯝ ꯃꯔꯝꯗꯣ ꯂꯩꯕꯒꯤꯅꯦ ꯍꯥꯏꯕ ꯃꯥꯅ ꯈꯪꯐꯝ ꯊꯣꯛꯑꯦ ꯍꯥꯏꯕ
ꯑꯗꯨꯅꯦ ꯍꯥꯏꯕ ꯑꯍꯟ ꯖꯨꯛ ꯃꯌꯥꯝ ꯇꯧꯗꯅ ꯂꯣꯏꯁꯟꯅꯗꯅ ꯈꯣꯠꯇꯅ ꯇꯧꯔꯤꯗꯅ ꯃꯔꯝ ꯂꯩꯕꯅ ꯍꯥꯏꯕ ꯑꯗꯣ ꯑꯩꯅ ꯈꯁꯦ ꯑꯍꯟꯟꯅꯅꯕꯤ ꯃꯌꯥꯝ ꯂꯩꯔꯤꯗꯦ ꯃꯣꯏ ꯑꯦꯁ ꯔꯤꯂꯦꯛꯁꯦꯁꯟ ꯂꯣꯏ꯭ꯔ ꯍꯧ ꯏꯖꯀꯦꯁꯟ ꯑꯗꯨꯝ ꯀꯩꯅ ꯃꯣꯏ ꯌꯥꯏꯑꯕ ꯑꯩ ꯈꯜꯂꯤꯁꯦ
ꯌꯥꯔꯣꯒ
ꯌꯥꯔꯝꯒꯅꯤ ꯑꯗꯣ ꯑꯗꯨꯝ ꯇꯧꯅꯕ ꯌꯥꯗꯧ ꯃꯥꯂꯉꯣ
ꯎ
ꯑꯗꯣ ꯑꯩꯅ ꯈꯜꯂꯤꯁꯦ ꯑꯩꯈꯣꯏꯕꯕꯥꯖꯤꯁꯦ ꯂꯣꯏꯕ꯭ꯔꯥꯣꯏꯕ꯭ꯔꯥꯒ꯭ꯌꯥꯃꯦꯅ ꯇꯥꯔꯦꯕꯀꯣ ꯑꯗꯨꯝ ꯃꯤ ꯃꯌꯥꯝ ꯇꯧꯅꯩꯁꯦ ꯅꯣꯏꯗꯨ ꯀ ꯍꯥꯏꯅꯤꯡꯉꯛꯄꯗꯕ꯭ꯔꯥ
ꯌꯥꯅꯦꯕ ꯍꯥꯏꯗꯤ ꯑ ꯄꯨꯔꯥ ꯑꯍꯟ ꯑꯣꯏꯔꯕ ꯃꯤ ꯌꯥꯎꯋꯦꯗꯅ
ꯑꯧ ꯌꯥꯝ ꯊꯤꯅ ꯑꯍꯟ ꯑꯣꯏꯕ ꯌꯥꯎꯋꯦ ꯍꯥꯏꯕ
ꯎꯝ ꯑꯣꯖꯥꯒ ꯑꯣꯏꯔ ꯊꯕꯛꯀ ꯇꯧꯔꯣ ꯈꯣꯅ ꯇꯧꯕꯔ ꯌꯥꯎꯔꯒ
ꯑꯧ ꯑꯧ ꯑꯗꯩ ꯁꯥꯔꯤꯒ ꯐꯖꯅ ꯅꯥꯟꯅ ꯁꯦꯠꯊꯔꯒ ꯂꯥꯛꯄ ꯊꯕꯛ ꯇꯧꯕ ꯃꯤ ꯌꯥꯝ ꯌꯥꯎꯋꯦ ꯍꯥꯏꯕ ꯑꯍꯟ ꯍꯅꯨꯕꯤ ꯑꯩꯈꯣꯏꯕꯨ ꯍꯣꯏ ꯂꯦꯡꯒꯥꯒꯨꯝꯕ ꯑꯣꯏꯒꯗꯕ ꯌꯥꯝ ꯌꯥꯎꯋꯦ ꯍꯥꯏꯕ
ꯍꯣꯏ ꯍꯣꯏ ꯍꯣꯏ ꯍꯣꯏ ꯍꯣꯏ ꯊꯕꯛ ꯇꯧꯃꯕ ꯑꯃꯝ ꯌꯥꯎꯋꯦ
ꯑꯗꯨꯅꯦ ꯑꯩ ꯀꯩ ꯃꯣꯏꯁꯦ ꯌꯥꯔꯤ ꯌꯥꯔ ꯀꯥꯏ ꯈꯜꯂꯤꯅꯦ ꯍꯥꯏꯕ ꯑꯗꯣ ꯂꯤ ꯑꯗꯣ ꯃꯣꯏꯁꯦ ꯁꯤꯛꯁꯇꯤ ꯑꯕꯞ ꯍꯦꯟꯕ ꯌꯥꯎꯕ ꯃꯤ ꯌꯥꯝ ꯌꯥꯎꯋꯦ ꯍꯥꯏꯕ
ꯌꯥꯎꯅꯤ ꯍꯥꯏꯗꯤ ꯐꯤꯕꯝꯗꯣ ꯑꯗꯨꯝ ꯌꯥꯗ꯭ꯔꯦꯕ
ꯌꯥꯗ꯭ꯔꯦ ꯑꯗꯨꯣ ꯀꯃꯥꯏꯅ ꯇꯧꯔꯤꯖꯥꯅꯣ ꯑꯩꯅ ꯈꯜꯂꯤꯁꯦ
ꯑꯗꯣ ꯍꯧꯖꯤꯛꯀꯤꯁ ꯑꯣꯄꯟꯅꯤꯅ ꯃꯥꯒꯤ ꯑꯣꯄꯟ ꯑꯣꯏꯕ ꯄꯣꯠꯅꯤꯅ ꯍꯥꯏꯗꯤ ꯑꯣꯄꯟ ꯌꯨꯅꯤꯕꯔꯁ ꯁꯤꯗꯤ ꯑꯣꯏꯕꯅꯤꯅ ꯃꯥꯒꯤ ꯆꯍꯤ ꯔꯦꯁꯇ꯭ꯔꯤꯛꯁꯟꯗꯣ ꯂꯩꯔꯝꯗꯧꯕ ꯃꯥꯟꯗꯦ
ꯑꯧ ꯑꯩꯁꯨ ꯈꯜꯂꯤꯅꯦ ꯍꯥꯏꯗꯤ ꯑꯇꯩꯗꯗꯤ ꯌꯥꯅꯗꯦꯗꯅꯀꯣ
ꯎꯝ
ꯑꯗꯨ ꯑꯗꯨꯅꯦ ꯑꯩꯁꯨꯂ ꯑꯗꯨ ꯌꯥ ꯀꯃꯥꯏꯅ ꯇꯧꯔꯤꯖꯥꯅꯣ ꯀꯥꯏ ꯑꯩꯁꯦ ꯈꯜꯂꯛꯏ ꯏꯕꯦꯝ ꯅꯍꯥꯟꯗꯒꯤ ꯋꯥꯈꯟꯁꯦ ꯍꯧꯖꯤꯛꯇꯕꯨ ꯅꯪꯒ ꯋꯥꯔꯤ ꯁꯥꯟꯅꯕ ꯋꯥꯅꯤ ꯁꯨꯝ ꯈꯟꯕꯗꯣ ꯍꯕ꯭ꯔꯥ
ꯑꯝ
ꯚꯥꯞꯀ ꯑꯣꯏꯁꯜꯂꯨꯗꯕꯗꯣ ꯀꯣꯟꯅꯒ ꯀꯩꯅꯣ ꯇꯧꯔꯛꯄꯗꯣ
ꯌꯥꯝ ꯇꯜꯂꯦ ꯑꯑꯣꯢꯕ ꯑꯗꯣ ꯏꯄꯥꯅꯤ ꯆꯠꯄꯁꯦ ꯀꯔꯣꯝ ꯅꯥꯀꯟ ꯍꯥꯏꯒꯠꯇꯣꯏꯔ ꯍꯥꯏꯗꯣꯏꯔꯥ ꯍꯥꯏ ꯐꯤꯗꯔ ꯑꯗꯣ ꯏꯌꯥꯔꯄꯣꯔꯠ ꯂꯥꯏꯟꯁꯦ ꯄꯣꯠ ꯊꯥꯕꯅꯤ ꯃꯌꯥꯝꯗꯤ ꯂꯩꯀꯣ
ꯑꯗꯨꯅꯦ ꯍꯥꯢꯁꯤ ꯑꯏꯔꯣꯠ ꯂꯥꯟ ꯁꯦ ꯃꯌꯥꯝ ꯂꯩ ꯍꯥꯢꯕꯥ ꯑꯗꯨꯅꯦ ꯈꯜꯂꯤ ꯁꯤ ꯃꯅꯤꯂꯣꯝꯗꯒꯤ ꯑꯗꯨꯝ ꯇꯞꯅ ꯆꯠꯈꯤꯕ ꯌꯥꯒꯅꯤ ꯍꯥꯏꯕ
ꯍꯥꯏꯗꯤ ꯑꯁꯤꯒꯤ ꯀꯩꯅꯣꯒꯤꯗꯨꯒ ꯐꯥꯎꯖꯜꯂꯒ ꯑꯗꯨꯝ ꯇꯞꯅꯕꯨꯗꯤ ꯌꯥꯅꯤ
ꯅꯣꯏ ꯀꯣꯆꯤꯡ ꯁꯦꯟꯇꯔꯣꯝꯗꯩ ꯐꯥꯎꯗꯣꯛꯑꯒ ꯇꯞꯅ ꯊꯧ ꯌꯥꯒꯤꯅꯦꯕ ꯑꯩ ꯍꯩꯅꯤ ꯍꯥꯏꯕ
ꯍꯣꯏ ꯑꯗꯨꯗꯒꯤ ꯀꯩꯅꯣ ꯑꯗ ꯏꯃꯥꯟꯕꯤ ꯑꯃ ꯀꯩꯅꯣ ꯇꯧꯈꯤꯕ ꯃꯐꯝꯗꯣ ꯑꯦꯡꯒꯦꯖꯃꯦꯟ ꯇꯧꯈꯤꯕ ꯃꯐꯝꯗꯣ ꯑꯗꯨ ꯂꯥꯏꯔꯤꯛꯇꯒꯤ ꯑꯗꯨꯝ ꯇꯝꯅ ꯐꯥꯎꯗꯣꯛꯄ ꯌꯥꯅꯤ ꯑꯗꯨꯅ ꯍꯦꯟꯅꯥ ꯑꯗꯨꯅꯁꯨ ꯍꯦꯟꯅ ꯅꯛꯅꯦꯕ ꯑꯗꯨꯗꯤ ꯀ ꯑꯁ ꯑꯗꯨꯗꯤ ꯑꯩ ꯑꯁ ꯅꯪ ꯀꯩ ꯗ꯭ꯔꯦꯁ ꯁꯦꯠꯇꯣꯏꯅꯦ ꯑꯩ ꯗ꯭ꯔꯦꯁ ꯁꯦꯠꯅꯤꯡꯉꯥꯏꯗꯤꯦ ꯑꯩ ꯃꯊ ꯑꯃ ꯁꯥꯒꯠꯂꯛꯏ ꯏꯃ ꯑꯃꯥ
ꯎ
ꯑ
ꯑꯗꯣ ꯅꯨꯡꯁꯥ ꯈꯔ ꯏꯪꯊꯔ ꯆꯠꯁꯤꯀꯣ ꯌꯥꯝꯅ
ꯆꯠꯁꯦ ꯁꯥꯔ ꯆꯠꯀꯨꯝꯁꯦ ꯊꯜꯂꯦ
ꯑꯩ ꯁꯥꯍꯔ ꯆꯠꯂꯒ ꯑꯩ ꯍꯥꯄꯨ ꯏꯁꯀꯔꯠ ꯁꯦꯠꯄ ꯌꯥꯏꯑꯕ ꯑꯗꯨꯅ ꯑꯩ ꯍꯥꯄꯨꯁꯨ ꯆꯨꯗ ꯌꯥꯝ ꯃꯥꯜꯂꯦꯕ
ꯑꯣꯀꯦ ꯑꯣꯀꯦ
ꯑꯁ ꯍꯤꯜꯁꯀꯨꯝꯕ ꯐꯖꯕ ꯗ꯭ꯔꯦꯁ ꯑꯃꯅꯤ ꯂꯩꯔꯗꯤ ꯌꯥꯝ ꯟꯆꯠ ꯌꯥꯕꯅꯦ ꯀꯣ
ꯌꯥꯏ
ꯕꯦꯠꯇꯣ ꯀꯩꯒꯨꯝꯕ ꯑꯗꯣ ꯍꯟꯗꯛ ꯕꯥꯔꯗꯦꯁꯦ ꯑꯁ ꯊꯣꯛꯄ ꯑꯩ ꯌꯥꯝꯅ ꯑꯩ ꯃꯄꯥꯟꯗ ꯇꯧꯅꯤꯡꯉꯤꯅꯣ
ꯇꯧꯁꯤ ꯀꯩꯅꯣ
ꯑꯗꯣ ꯆꯠꯄꯗꯣ ꯀꯃꯥꯏꯅ ꯇꯧꯔ ꯆꯠꯇꯣꯏꯅꯣ ꯍꯥꯏꯕ ꯍꯥꯏꯗꯤ ꯒꯥꯔꯤꯁꯦ ꯎꯝ ꯀꯃꯥꯏ ꯍꯥꯏꯗꯤ ꯋꯥꯏꯕꯁꯤ ꯀꯃꯥꯏ ꯋꯥꯏꯁꯤ ꯈꯜꯂꯤꯅꯦꯕ ꯑꯩꯅ
ꯒꯥꯔꯤ ꯋꯥꯏꯕꯩꯗꯤ ꯑꯗꯨꯝ ꯑ ꯑꯦꯞ ꯃꯌꯥꯝꯁꯨ ꯂꯩꯌꯦ ꯑꯗꯨꯒ ꯐꯣꯟ ꯅꯝꯕꯔꯁꯨ ꯑꯗꯨꯝ ꯂꯣꯏ ꯄꯤꯕꯅꯦꯕꯀꯣ ꯑꯗꯨꯗꯅꯦ ꯎꯝ ꯉꯥꯏꯍꯟꯕꯗꯣ ꯄꯨꯡꯗ ꯉꯥꯏꯕꯗꯨꯗꯤ ꯄꯩꯁꯥ ꯌꯥꯝꯅꯤꯕ
ꯎ ꯅꯠꯇꯦ ꯄꯨꯡꯅ ꯉꯥꯏꯕ ꯍꯥꯏꯕꯗꯤꯅꯦ ꯑꯩ ꯀꯩꯅꯝ ꯍꯥꯏꯒꯦꯕ ꯑꯃ ꯑꯩꯈꯣꯏꯅ ꯒꯥꯔꯤꯁꯦ ꯑꯗꯨꯝ ꯋꯥꯏꯔꯒ ꯉꯁꯤ ꯍꯥꯏꯗꯤ ꯉꯁꯤ ꯄꯨꯡ ꯁꯤꯗꯩꯅ ꯄꯨꯡ ꯑꯅꯤ ꯑꯍꯨꯝ ꯋꯥꯏꯕꯗ ꯂꯤꯁꯤꯡ ꯑꯃꯒ ꯇꯧꯕ ꯂꯩꯕꯅꯦꯕ
ꯑ ꯂꯩꯌꯦꯕ
ꯒꯥꯔꯤꯗꯤ ꯑꯩꯈꯣꯏꯅ ꯑꯗꯨꯝ ꯄꯨꯔꯛꯇꯣꯏꯕ
ꯑ ꯄꯣꯔꯣꯛꯛꯇꯦꯕ꯭ꯔ ꯑꯣ
ꯑꯗꯨꯅꯦ ꯑꯁ ꯑ ꯗ꯭ꯔꯥꯏꯚꯔ ꯌꯥꯎꯗꯕ ꯑꯩꯈꯣꯏꯅ ꯒꯥꯔꯤꯗꯨꯇꯪ ꯋꯥꯏꯔꯛꯇꯣꯏꯕ ꯑꯗꯨꯗꯤ ꯊꯧꯕ ꯍꯩꯕ ꯑꯃ ꯂꯩꯕ ꯂꯩꯔꯗꯤ ꯐꯔꯣꯏꯗ꯭ꯔꯕ
ꯑꯗꯨꯗꯤ ꯀꯅꯥ ꯊꯧꯗꯣꯢꯕ
ꯑꯗꯨꯅꯦ ꯍꯥꯏꯁꯦ ꯑꯩꯅ ꯈꯜꯂꯤꯁꯦ ꯑꯗꯨꯅꯦ ꯍꯥꯏꯕ ꯑꯗꯨ ꯂꯩꯔꯗꯤ ꯑꯃꯗꯨꯗꯤ ꯊꯤꯜꯂꯝꯃꯅꯤ ꯊꯤꯜꯂꯝꯕꯒꯤ ꯄꯩꯁꯥꯗꯣ ꯑꯃꯨꯛ ꯂꯧꯔꯅꯤ ꯑꯗꯨꯗꯒꯤ ꯍꯜꯂꯛꯄꯒꯤ ꯄꯩꯁꯥꯗꯣ ꯑꯃꯨꯛ ꯍꯜꯂꯛꯄꯒꯤ ꯂꯧ ꯆꯠꯄꯒꯤ ꯄꯩꯁꯥꯗꯣ ꯑꯃꯨꯛꯃꯨꯛ ꯂꯧꯔꯅꯤ
ꯂꯧꯔꯅꯤ ꯑꯗꯨꯅꯦꯕ
ꯑꯗꯨꯅꯦ ꯑꯗꯩ ꯀꯤꯂꯣꯃꯤꯇꯔꯗ ꯆꯠꯄꯅꯤꯅ
ꯑ
ꯈꯜꯂꯤꯅꯦ ꯑꯩꯁꯦ ꯋꯥꯈꯜꯁꯦ ꯀꯣꯛꯆ ꯌꯥꯝ ꯁꯥꯏ ꯀꯃꯥꯏꯅ ꯇꯧꯁ ꯍꯥꯏꯅꯣ ꯈꯪꯗꯦ ꯑꯗꯣ ꯊꯝꯃꯁꯤꯔꯥ ꯇꯥꯕ꯭ꯔꯥ ꯍꯜꯂꯣ ꯇꯥꯗ꯭ꯔꯕ ꯈꯪꯗꯦ ꯕꯦꯝꯃ ꯅꯪ ꯎꯏꯔꯕꯕ ꯑꯃ ꯇꯧꯔꯦ ꯇꯨꯝꯅꯤꯡꯉꯦ ꯍꯥꯏꯔꯝꯕꯗꯨꯅ ꯎꯏꯈ꯭ꯔꯕ ꯑꯃ ꯇꯧꯔꯦ ꯍꯥꯏꯕ
ꯍꯝ
ꯈꯞ ꯈꯞ ꯆꯤꯡꯉꯕ ꯀꯩꯅꯣ ꯇꯜꯂꯦ ꯌꯥꯝꯅ